ꯇꯔꯥꯅꯤꯊꯣꯏ ꯄ꯭ꯔꯣꯁꯦꯁꯇꯨ ꯃꯥꯅ ꯇꯥꯛꯀꯗꯕꯅꯤ ꯍꯉ ꯑꯗꯨꯗꯨꯒꯥ ꯁꯃꯤ ꯇꯧꯒꯗꯕꯅꯤ ꯀꯔꯥꯏꯗꯅꯤ ꯔꯦꯁꯤꯑꯣꯗꯨꯅ ꯍꯣꯔꯦꯜ ꯊꯣꯔꯛꯅꯤ ꯂꯣꯌꯔꯥꯒꯥ ꯑꯗꯨꯗ ꯑꯗꯨꯝ ꯍꯂꯣ
ꯎꯝ
ꯃꯤꯅꯠ ꯇꯔꯥꯅꯤꯊꯣꯏ ꯐꯥꯍꯜꯂꯨꯌꯦ
ꯎꯝ ꯏꯁꯩ ꯁꯛ ꯑ ꯂꯩꯒ ꯑꯗꯨꯅꯤ
ꯏꯕꯃꯥꯏ ꯃꯩ ꯃꯨꯊꯂꯝꯃꯕ ꯑꯦꯔ
ꯎ
ꯇꯥꯔꯕ ꯆꯥꯛ ꯆꯥꯗ꯭ꯔꯤꯕꯣ
ꯆꯥꯗ꯭ꯔꯤꯗ
ꯎꯝ
ꯄ
ꯎꯝ
ꯑ
ꯇꯥꯕ꯭ꯔꯣ
ꯑꯦ
ꯀꯩꯗꯧ ꯍꯥꯏꯗꯤꯅꯦ ꯃꯥ ꯁꯤꯁꯦ ꯀꯩ ꯍꯥꯏꯗꯤ ꯗꯨꯝ ꯇꯥꯗ꯭ꯔ ꯈꯣꯠꯇ꯭ꯔꯁꯨꯅꯦ ꯇꯥꯗ꯭ꯔꯦꯅ ꯀꯛꯊꯠꯂꯨꯅ ꯍꯥꯏꯕꯅꯦ
ꯍꯣꯏꯅꯦ
ꯂꯜ ꯂꯣꯏ ꯀꯩꯅꯣ ꯅꯪ ꯑꯝꯇ ꯆꯪꯉꯛꯇ꯭ꯔꯤꯕꯕ
ꯑꯩꯗꯤ ꯀꯩꯗꯧꯗꯤꯌꯦ ꯃꯥ ꯍꯥꯏꯕꯗꯤ ꯑꯩꯒꯤꯗꯤ ꯇꯧꯗ꯭ꯔꯤꯑꯕ ꯃꯥꯅ ꯃꯥꯒ ꯁꯥꯟꯅꯅꯉꯥꯏ ꯅ ꯉꯍꯥꯟ ꯑꯃ ꯑꯃꯨꯛ ꯇꯧꯕꯅꯦꯕ ꯃꯥꯒꯤꯗ
ꯀꯩꯅꯣ ꯑꯩꯁꯨ ꯀꯔꯤꯝ ꯁꯥꯟꯅꯗ꯭ꯔꯤꯉꯩꯗꯅꯦ ꯆꯪꯉꯛꯏꯁꯦ ꯁꯤ ꯄꯩꯁꯥ ꯗꯣꯃꯨꯛ ꯀꯩꯝꯇ ꯇꯧꯗ꯭ꯔꯤꯉꯩꯗ
ꯃꯥꯅ ꯀꯣꯜ ꯇꯧ ꯔꯒ ꯑꯦꯞꯇꯣ ꯍꯥꯡꯉꯒ ꯀꯣꯜ ꯀꯣꯟꯅ ꯇꯧꯕꯅꯦꯕ
ꯑꯣ ꯀꯣꯜ ꯀꯩꯀꯥ ꯀꯩꯝ ꯇꯧꯗ꯭ꯔꯤꯉꯩꯗꯅꯦ ꯃꯥꯒꯤꯗꯤ ꯑꯃꯨꯛꯀ ꯑꯍꯥꯟꯕꯒꯤ
ꯄꯩꯗꯣ
ꯎ ꯀꯣꯜ ꯀꯩꯀꯥ ꯇꯧꯔꯀꯥꯟꯗꯅꯦꯕ ꯃꯃꯥꯏ ꯆꯪꯉꯛꯈꯤꯕꯗꯣ ꯑꯗꯨꯒ ꯑꯩꯒꯤꯅ ꯀꯩꯝꯇ ꯇꯧꯗ꯭ꯔꯤꯉꯩꯗ ꯍꯥꯡꯉꯣꯏꯅ ꯍꯥꯡꯉꯒ ꯑꯗꯨꯝꯒ ꯂꯩꯕꯅꯦꯕ ꯑꯗꯨꯕꯨꯕꯩ ꯁꯥ ꯆꯪꯉꯦꯕ ꯅꯪꯒꯤꯁꯦ ꯑꯩ ꯒ꯭ꯌꯥꯟ ꯇꯥꯗꯦꯀ ꯑꯩꯅ ꯇꯧꯗ꯭ꯔꯒ ꯇꯧꯔꯛꯑꯝꯕ
ꯎꯝ ꯎꯝ ꯏꯁꯩꯁꯨ ꯀꯟꯅ ꯇꯧꯔꯤ ꯄꯩꯁꯥꯝꯗꯅꯣ ꯀꯥꯏꯗꯅꯣ
ꯂꯥꯏ ꯀꯨꯏꯔꯦ ꯑꯗꯨꯃꯥꯏꯅ ꯇꯥꯗꯕ ꯈꯣꯠꯇꯕꯒ ꯁꯤꯁꯨ ꯂꯩꯕ ꯒꯤ ꯌꯨꯝꯗ ꯂꯩꯔꯤꯉꯩꯗ ꯑꯗꯨꯗꯤ ꯍꯥꯟꯅ ꯊ ꯂ ꯇꯔꯝꯕꯟ ꯋꯥꯡꯃ ꯑꯣꯏꯔꯕꯅꯤꯅ ꯀꯩꯁꯥꯅ
ꯁꯦꯡꯅ ꯇꯥꯔꯝꯅꯤ ꯐꯖꯅꯥ ꯑꯩꯈꯣꯏꯁꯤꯗꯐꯥꯎ ꯌꯥꯪ ꯌꯥꯪ ꯂꯥꯎꯔꯦ
ꯀꯔꯤꯒꯤꯗꯣꯅꯦ ꯂꯥꯟꯒꯤꯗꯣ
ꯎꯝ
ꯍꯥꯏꯗꯤ ꯃꯣꯏ ꯀꯩꯒꯤ ꯂꯥꯟ ꯇꯧꯕꯩꯗꯨꯗꯨꯒꯤꯗꯨꯗ ꯑꯁ ꯐꯃꯨꯡ ꯄꯨꯔꯛꯑꯒꯦ ꯈꯔ ꯌꯥꯝ ꯐꯃꯨꯡ ꯄꯥꯝꯕꯗꯤ ꯐꯃꯨꯡ ꯑꯃ ꯆꯟꯕꯤꯔꯒꯦ ꯀꯥꯏꯅ ꯍꯥꯏ ꯍꯥꯏꯗꯤ ꯃꯣꯏꯒꯤ ꯇꯔꯟ ꯈꯥꯏꯗꯣꯛꯑ ꯈꯥꯏꯗꯣꯛꯑꯒ ꯉ ꯅꯕꯗꯨ ꯑꯗꯨ ꯊꯣꯛꯂ ꯌꯥꯗꯕꯒꯤ ꯂꯥꯎꯎꯔꯤꯅ ꯅꯪ ꯍꯧꯖꯤꯛꯐꯥꯎ ꯀꯩꯗꯧ ꯎꯔꯤꯃꯣ ꯆꯥꯛ ꯆꯥꯗ꯭ꯔꯤꯕꯣ ꯀꯇꯧꯔ ꯇꯥꯅꯤꯡꯗꯁꯦ
ꯏꯄꯥ ꯂꯩꯌꯦ ꯑꯗꯨꯗꯅ ꯑꯩꯅ ꯊꯣꯛꯂꯛꯏꯁꯦ ꯇꯂꯦꯕꯩꯕꯜ ꯈꯣꯏꯗꯤ ꯀꯥ ꯀꯥꯅ ꯁꯨꯝꯕ ꯕꯤꯠ ꯌꯥꯝ ꯂꯩꯇꯦꯕ ꯑꯗꯨꯒ ꯅꯠꯇꯦ ꯀꯅꯣ ꯍꯥꯏ ꯄ꯭ꯔꯣꯚꯞ ꯇꯧꯁꯤꯜꯂꯛꯏꯁꯤ ꯏꯁ ꯁꯩꯐꯖ ꯍꯥꯏꯕ ꯃꯥ ꯑꯩꯈꯣꯏ ꯎꯝ ꯑꯩꯈꯣꯏꯒ ꯇꯧꯔꯨꯕ ꯑꯣꯏꯌꯨ ꯃꯇꯥꯡ ꯃꯇꯝ ꯈꯪꯗꯦꯅ ꯍꯥꯏꯔꯛꯇꯧꯔ
ꯑꯗꯨꯅ ꯑꯩꯅ ꯍꯌꯦꯡ ꯇꯧꯔꯁꯦ ꯑꯩ ꯀꯣꯜ ꯂꯤꯛ ꯐꯦꯡꯕ ꯂꯣꯏ ꯉꯥꯏꯔꯤꯕ ꯆꯥꯛꯁꯦ ꯆꯥꯊꯣꯛꯑꯒ ꯐꯦꯡꯗꯣꯛꯑꯝꯃꯒꯦꯅ ꯑꯩꯅ ꯍꯗꯨ ꯑꯃꯅꯦ ꯋꯥꯒ ꯋꯥꯕꯅꯦ ꯃꯥꯡꯒꯣ ꯑꯩꯈꯣꯏꯗꯕꯨ ꯁꯥꯎꯅꯤꯡꯗ꯭ꯔꯦꯗꯤ ꯆꯠ
ꯎꯝ ꯐꯥꯟꯩꯅꯦ ꯂꯨ ꯄ ꯀꯦ ꯌꯥꯅꯨ ꯆꯝꯔꯤꯒꯅꯦ ꯌꯥꯡ ꯈꯩ ꯀꯌꯥꯔꯣꯝ ꯆꯪꯉꯛ ꯐꯅꯦ ꯑꯩ ꯃꯤꯉꯣꯟꯗ ꯑꯗꯨꯝ ꯄꯤꯊꯣꯛꯈ꯭ꯔꯦ ꯃꯥ ꯇꯣꯜꯂ ꯃꯤꯅꯦ ꯐ ꯐꯔꯦ ꯔꯤꯆꯥꯔꯖ ꯍꯥꯞꯄꯦ ꯀꯃꯥꯏꯅ ꯇꯧꯗ꯭ꯔꯒ ꯇꯧꯔꯛꯑꯝꯕꯅꯦ
ꯑꯩꯒꯤꯗꯨꯗ ꯑꯦꯞꯇꯣ ꯍꯥꯡꯉꯣꯅ ꯍꯥꯡꯍꯜꯂꯦ ꯈꯨꯗꯛꯇ ꯑꯗꯨꯒ ꯃꯥꯅ ꯀꯣꯜ ꯋꯥꯔꯤ ꯁꯥꯟꯅ ꯁꯦꯅꯕꯗ
ꯏꯁ ꯏꯕꯦꯝꯃ ꯑꯗꯨꯁꯨꯅꯦ ꯃꯣꯏꯒꯤꯅꯦ ꯔꯨꯜ ꯂꯩꯕꯅꯦꯕꯀꯣ ꯍꯥꯏꯗꯤ ꯃꯤꯒꯤ ꯃꯤꯋꯥꯒꯩ ꯑꯝ ꯠꯇ ꯁꯤ ꯑꯩꯈꯣꯏꯅ ꯁꯥꯟꯅꯔꯤꯕ ꯄꯣꯠꯁꯤ ꯂꯣꯏꯅ ꯑꯦ ꯑꯥꯏꯗ ꯂꯣꯏꯅ ꯃꯣꯏ ꯇ꯭ꯔꯥꯟꯁꯂꯦꯠ ꯇꯧꯕꯅꯦ ꯍꯥꯏꯕꯅꯦꯕ ꯂꯧꯊꯣꯛꯑꯦ ꯍꯥꯏꯕꯅꯦꯕ ꯑꯗꯨꯅ ꯃꯤꯋꯥ ꯉꯥ ꯡ ꯁꯨꯔꯨ ꯈꯣꯠꯀꯅꯣꯏꯅ ꯀꯅꯥꯅ ꯈꯪꯕ ꯑꯗꯨꯝ ꯋꯥ ꯉꯥꯡꯃꯤ ꯑꯗꯨꯝ ꯍꯥꯏꯈꯤꯗ꯭ꯔꯥ ꯑꯗꯨꯒꯅꯦ ꯃꯤ ꯃꯤ ꯋꯥ ꯉꯥꯡꯗꯒꯅ ꯍꯥꯏꯔꯒ ꯑꯗꯨꯝ ꯍꯥꯏꯔꯛꯏꯁꯤ ꯀꯩꯅꯣ ꯀꯥꯏꯅ
ꯀꯩ ꯉꯁꯤ ꯄꯨꯡ ꯀꯌꯥ ꯂꯩꯕꯅꯣ ꯂꯒꯦ ꯍꯣꯏ ꯍꯣꯏ ꯊꯣꯔꯛꯀꯦ ꯎꯝ ꯊꯣꯔꯛꯑꯅꯤ ꯑꯩꯅꯕꯨ ꯃꯣꯏ ꯑꯩꯈꯣꯏ ꯃꯦꯁꯤꯗꯨ ꯌꯦꯡꯗ꯭ꯔꯁꯨ ꯃꯣꯏ ꯔꯣꯅꯥꯜꯗꯣꯗꯨ ꯌꯦꯡꯒꯦ ꯇꯧꯔꯦ
ꯎꯝ ꯑꯩꯅ ꯑꯝꯇ ꯌꯦꯡꯗꯦ ꯍꯟꯗꯛ ꯀꯔꯤ ꯇꯧꯗꯣ ꯃꯣꯏꯅꯣ ꯑꯩ ꯐꯣꯟ ꯂꯥꯡꯗ ꯌꯦꯡꯕ ꯕꯤꯠ ꯂꯩꯇꯦꯕ ꯇꯤꯚꯤ ꯀꯩꯀꯥꯗ ꯐꯖꯅ ꯃꯤ ꯃꯌꯥꯝꯒ ꯇꯧꯔꯒ ꯑꯗꯨꯝ ꯌꯦꯡꯨꯕ
ꯎꯝ ꯏꯇ
ꯏꯇꯣꯦꯀ ꯅꯅ ꯑꯗꯨ ꯅꯁꯦ ꯀꯅꯥꯅ ꯌꯦꯡꯉꯨꯗꯨ
ꯑꯩꯁꯨ ꯌꯦꯡꯗꯦꯗ ꯑꯩꯈꯣꯏꯁꯤꯗ ꯏꯇꯥ ꯑꯩꯈꯣꯏ ꯂꯣꯏꯅ ꯄꯨꯂꯞ ꯂꯩꯔꯤꯉꯩꯗ ꯑꯃꯨꯛ ꯊꯥꯏꯌꯦꯕꯀꯣ ꯑꯗꯨꯗ ꯌꯦꯡꯈ꯭ꯔꯦ ꯋꯥꯔꯜ ꯀꯞ ꯑꯃꯨꯛꯐꯥꯎ ꯌꯦꯡꯗꯤ
ꯌꯦꯡꯉꯦ ꯌꯨꯝꯗ ꯂꯩꯕ ꯀꯥꯟꯗꯗꯤ ꯑꯩꯈꯣꯏꯒꯤꯗꯤ ꯁꯪꯒꯣꯏ ꯆꯥꯎꯅ ꯂꯩꯕꯅꯤꯅꯅꯦ ꯌꯦꯡꯐꯝ ꯀꯩꯀꯥꯗꯨ ꯅꯨꯡꯉꯥꯏꯕꯅꯦꯕ ꯐꯝꯕ ꯈꯣꯠꯄ ꯍꯥꯏꯗꯤ ꯏꯇꯣꯟꯆꯥꯒꯤ ꯀꯩꯁꯨ ꯂꯩ ꯦꯗꯅ ꯎ ꯕꯦꯟꯁ ꯀꯩꯀꯥ ꯂꯣꯏ ꯂꯩꯕꯅꯤꯅ ꯐꯝꯐꯝ ꯀꯩꯀꯥꯗ ꯂꯣꯏ ꯅꯨꯡꯉꯥꯏꯕꯅꯦꯕ
ꯍꯥꯏ ꯑꯩꯗꯣꯟꯁ ꯍꯥꯏꯔꯒ ꯃꯣꯏ ꯃꯆꯥꯅꯨꯄꯤꯗꯣ ꯀꯗꯥꯏꯗ ꯆꯠꯈ꯭ꯔꯃꯣ ꯇꯨꯏꯁꯟ
ꯈꯪꯗꯌꯦ ꯑꯁ ꯂꯛ ꯄꯥꯎꯑꯣ ꯌꯥꯗꯒꯦ ꯍꯟ
ꯑꯩꯅ ꯀꯩꯗꯧꯈ꯭ꯔꯃꯣ ꯈꯪꯗꯦ ꯁꯥꯔꯗꯨꯁꯨ ꯀꯔꯤꯝ ꯍꯥꯏꯔꯛꯇꯦ ꯏꯁꯁ ꯑꯩꯕꯨ ꯅꯨꯡ ꯅꯨꯡꯉꯥꯏꯇꯕꯖꯥꯠꯂ ꯀꯥꯏꯅ ꯈꯜꯂꯤꯕꯅꯣ ꯋꯥꯈꯟꯗ ꯑꯗꯨꯝ ꯑꯉꯥꯡꯗꯨꯅ ꯁꯨꯁꯦ ꯋꯥ ꯉꯥꯡꯗꯦ ꯑꯩꯅꯁꯨ ꯍꯩꯅꯗꯕ ꯍꯥꯏꯗꯤ ꯁꯨꯝ ꯃꯥꯅ ꯋꯥ ꯉꯥꯡꯗ꯭ꯔꯃꯤꯅꯅꯦ
ꯋꯥ ꯉꯥꯡꯗꯕꯩꯁꯤꯦ ꯎ ꯀꯩꯗꯧꯔꯝꯃꯦ ꯑꯗꯨꯝ ꯑꯩꯈꯣꯏ ꯀꯩꯀꯥ ꯑꯗꯨ ꯃꯌꯨꯡꯒꯔꯥꯏꯗꯦꯅ ꯍꯅꯨꯕꯤ ꯁꯥꯗ꯭ꯔꯅ ꯇꯧꯔꯃꯦ ꯑꯗꯨ ꯃꯤ ꯍꯥꯏ ꯑꯇꯣꯞꯄ ꯑꯗꯨꯝ ꯃꯥꯅ ꯎꯧꯕ ꯀꯦ ꯀꯥꯗ
ꯈꯪꯗꯦ ꯁꯨꯝ ꯊꯥꯗ ꯅꯧꯔꯤꯕꯩꯔ ꯈꯪꯗꯦꯕꯀꯣ ꯈꯨꯝꯗꯦꯕ
ꯑꯗꯨ ꯑꯗꯨꯗꯤ ꯏꯕꯦꯝꯃ ꯇꯧꯗꯕꯅꯁꯨ ꯐꯩ ꯕꯦꯝꯃ ꯍꯩ ꯈ꯭ꯔꯞ ꯆꯠꯅꯤ ꯋꯥ ꯋꯥꯔꯤꯅ ꯋꯥꯔꯤꯅ ꯅꯪ ꯈꯪꯗꯕꯩꯅꯦ ꯑꯩꯅ ꯀꯗꯥꯏꯗꯒꯤ ꯆꯪꯉꯛꯇ ꯇꯧꯔꯨꯔꯤꯅꯣ ꯍꯥꯏꯅ ꯏꯕꯦꯝꯃ ꯂꯣꯏꯅꯒ ꯈꯪꯉꯝꯃꯦ ꯅꯥꯇꯣꯡ ꯏꯕ ꯏꯃ ꯂꯣꯏ ꯁꯨꯡꯒ ꯂꯩꯔꯝꯃꯤꯕꯦꯝꯃ ꯄꯨꯔꯥ ꯁꯅꯨꯕꯤꯅꯦ ꯍꯥꯏꯕ ꯑꯗꯨꯅ ꯑꯩꯅ ꯀ ꯃꯁꯤ ꯇꯣꯟꯖꯥꯁꯤꯅꯦ ꯏꯕꯦꯝ ꯑꯗꯨꯅ ꯌꯦꯁ ꯎꯝ ꯅꯨꯄꯥ ꯑꯃꯈꯣꯏꯅ ꯃꯁꯛ ꯂꯣꯏꯅ ꯐꯖꯩꯌꯦꯕ ꯀꯥꯏꯅ ꯇꯧꯗ꯭ꯔꯕꯃ ꯋꯥꯔꯤ ꯂꯤꯗꯅ ꯑꯩꯅ ꯑꯩꯈꯣꯏ ꯎ ꯀꯔꯤ ꯅꯥꯗꯤꯌꯥꯗꯤ ꯈꯪꯕꯅꯦꯕ ꯑꯇꯣꯝꯕꯤꯗꯨꯣ ꯇꯣꯝꯕꯗꯅ ꯑꯗꯨ ꯃꯅꯦ ꯏꯆꯦꯖꯥꯎ ꯁꯃꯅꯅꯦ ꯅꯁꯃꯤꯟꯅ ꯍꯥꯏꯔꯛꯏꯕ ꯀꯥꯏ ꯇꯧꯗꯅ ꯎ ꯑꯗꯨꯒ ꯑꯁꯨꯛꯆꯣꯛꯁꯨ ꯊꯣꯛꯂꯛꯇꯦꯕꯍꯥꯛ ꯀꯃꯥꯏꯅ ꯇꯧꯗꯣ ꯃ ꯂꯤꯅ ꯑꯩꯅ ꯈꯥꯅꯨꯕꯤꯅꯤꯅ ꯁꯤꯗꯤ ꯌꯦꯅ ꯈꯜꯂ
ꯑꯩꯅ ꯃꯥꯁꯦ ꯁꯨꯝ ꯌꯥꯗꯉꯥꯏꯅ ꯁꯨꯝ ꯑꯩꯅ ꯈꯤꯇꯪꯒ ꯇꯦꯊꯔꯒ ꯇꯧꯕꯅꯦꯕ ꯌꯥꯗꯦ ꯃꯥꯏ ꯊꯣꯛꯄ ꯑꯃꯅꯦ ꯑꯗꯨ ꯑꯗꯨꯝ ꯋꯥꯁꯨ ꯉꯥꯡꯗꯦ ꯑꯗꯨꯝ ꯑꯗꯒꯤ ꯌꯥꯔꯕꯣꯅꯤ ꯅꯪꯕꯨ ꯅ ꯍꯪꯁꯨ ꯁꯨꯈꯨꯝꯃ ꯈꯨꯝꯃꯣꯏ ꯃꯄꯥꯥꯟ ꯂꯥꯛꯄꯒ ꯂꯥꯛꯑꯦ ꯂꯥꯛꯑꯦꯅ ꯍꯥꯏꯔ ꯑꯗꯨꯝ ꯆꯠꯈ꯭ꯔꯅꯤ ꯑꯗ ꯄꯔꯥ ꯐꯥꯕꯗꯤ ꯍꯣꯏ ꯅꯝꯗꯅ ꯐꯥꯍꯟꯕꯗꯤ ꯐꯥꯏꯌꯦꯕ ꯑꯃ
ꯎꯝ ꯑꯗꯨ ꯀꯣꯛꯄꯨꯗꯤ ꯎꯝ ꯂꯤꯡꯕꯅꯦ ꯏꯇꯣꯟ ꯆꯆꯥ ꯂꯧꯗꯅ ꯑꯗꯨꯝ ꯑꯗꯨꯒ ꯎꯝ ꯍꯥꯏ ꯅꯨꯄꯤ ꯃꯇꯣꯝꯇꯅꯦ ꯀꯦꯗ꯭ꯔ ꯀꯩꯕꯥꯥꯛ ꯊꯣꯛꯇ꯭ꯔꯥ ꯇꯧꯔꯨꯕꯒꯤꯅꯦ ꯃꯥꯅꯒꯝꯕꯅꯦꯕꯔ ꯍꯗ ꯄꯥꯎ ꯌꯥꯅꯤꯅ ꯍꯟꯁꯨ ꯏꯇꯣꯜ ꯅ ꯍꯥꯟꯅ ꯐꯨꯏꯌꯦ ꯇꯧꯗ꯭ꯔ ꯏꯃꯥ ꯌꯨꯝ ꯆꯠꯂꯝꯃꯦꯅ ꯀꯔ ꯃꯔꯤꯒꯤꯅꯤ
ꯎꯝ ꯑꯩꯈꯣꯏꯅ ꯁꯦꯒ꯭ꯔꯤꯍꯠꯀꯤ ꯔꯨꯜꯁꯤꯁꯨꯀꯣ ꯈꯔ ꯈꯪꯕ ꯋꯥꯠꯄ ꯑꯗꯣ ꯍꯟꯗꯛꯇꯤ ꯐꯖꯅ ꯈꯪꯉꯦ ꯆꯍꯤ ꯑꯃꯅꯤꯅꯤ ꯂꯣꯏꯅꯔꯃꯤꯅ ꯎꯝ ꯑꯗꯣ ꯍꯟꯗꯛꯇꯤ ꯆꯍꯤ ꯑꯃꯅꯤ ꯂꯣꯏꯅꯔꯦ ꯑꯃ ꯑꯁꯤꯗ ꯑꯉꯥꯡ ꯑꯃꯗꯣ ꯈꯪꯉꯦꯕ ꯍꯥꯟ ꯆꯥꯡꯗꯣ ꯑꯗꯨꯅ ꯇꯥꯛꯄꯗꯗꯤ ꯅꯨꯡꯉꯥꯏꯔꯦ ꯃꯣꯏꯒꯤ ꯅꯨꯡꯉꯥꯏꯇꯕ ꯍꯥꯏꯕꯨ ꯃꯦꯠꯁꯤꯦ ꯄꯨꯔꯥ ꯀꯣꯃꯦꯗꯤꯒꯤ ꯇꯥꯏꯞꯇ ꯇꯧꯋꯦ ꯃꯦꯠꯁꯦ ꯅꯨꯡꯉꯥꯏꯇꯦꯕ ꯎ ꯑꯩꯅ ꯑꯟꯇꯔꯇꯤꯛ
ꯀꯣꯏꯁꯟ ꯑꯟꯁꯔ ꯄꯥꯕꯅꯦ ꯃꯣꯏ ꯂꯣꯏꯅ
ꯑꯦ ꯑꯟꯇꯥꯔꯇꯤꯛꯀꯤ ꯃꯦꯠꯁꯇꯣ ꯑꯗꯨꯗꯣ ꯑꯃ ꯍꯣꯠꯁꯦ ꯍꯥꯏꯔꯤ ꯎꯝ
ꯑꯩꯒꯤꯁꯨ ꯀꯩꯗꯧꯋꯦ ꯎ ꯅꯤꯔꯃꯜ ꯑꯥꯋꯥꯁꯀꯤ ꯃꯣꯏ ꯃꯤꯁꯟ ꯁ꯭ꯀꯨꯜꯗ ꯃꯣꯏ ꯃ ꯃꯥꯟꯅꯩꯗꯅ ꯑꯌꯥꯝꯕ ꯅ ꯃꯂ ꯃꯥꯔꯁꯨ ꯀꯦ ꯑꯉꯥꯡ ꯑꯅꯤ ꯌꯥꯎꯋꯦ ꯑꯃꯅ ꯐꯣꯔꯅꯦ ꯑꯃꯅ ꯊ꯭ꯔꯤꯅꯦ ꯑꯗꯨꯅ ꯃꯥꯟꯅꯩ ꯃꯃꯥ ꯃꯕꯥꯅꯤꯁꯤꯁꯨꯅꯦ ꯑꯇꯣꯞꯄ ꯁ꯭ꯀꯨꯜꯁꯤꯒ ꯑꯝꯇ ꯃꯥꯟꯅꯗꯕ ꯅꯠꯇꯦ ꯑꯗ ꯑꯩꯈꯣꯏꯒꯤꯅ ꯑꯃꯨꯛꯀ ꯑꯗꯨꯗ ꯑꯃ ꯇꯝꯃꯦ ꯑꯩꯈꯣꯏ ꯁꯤꯒꯤꯗꯤ ꯏꯝꯐꯥꯜꯅ ꯀꯣꯏꯃꯤꯉꯣꯏꯁꯤ ꯂꯣꯏꯅ ꯇꯝꯃꯃꯤ ꯏꯕꯦꯝꯃꯥ ꯑꯉꯥꯡꯈꯣꯏꯗꯣ ꯏꯃ ꯑꯃ ꯇꯝꯒꯅꯤ ꯑꯃ ꯑꯃ ꯇꯝꯒꯅꯤ ꯑꯦꯛꯖꯥꯝ ꯑꯃ ꯇꯧꯔꯛꯀꯅꯤ ꯏ ꯂꯣꯏꯔꯦ ꯋꯥꯏ ꯁꯪꯉꯦꯅ ꯈꯜ ꯂꯩꯅ ꯑꯃꯨꯛꯀ ꯂꯣꯏ ꯇꯧꯔꯛꯀꯅꯤ ꯍꯟꯗꯛꯁꯤ ꯈꯛꯇꯅꯦ ꯍꯟꯗꯛꯁꯤ ꯈꯛꯇꯅꯦ ꯑꯗꯨ ꯎ ꯑꯗꯨꯝ ꯇꯧꯁꯨ ꯇꯧꯁꯜꯂꯨꯔꯅꯤ ꯅꯪ ꯑꯗꯨꯝ ꯑꯃꯔꯣꯝꯗ ꯑꯃꯨꯛꯀ ꯈꯤꯇꯪꯇ ꯑꯣꯏꯔꯁꯨ ꯅꯣꯂꯦꯖꯁꯨ ꯂꯩꯅꯤ ꯈꯣꯠꯂꯤꯃꯤ ꯅꯪ ꯈꯜꯂ ꯇꯧꯕ ꯋꯥꯅꯤꯅ ꯏꯄꯥ ꯍꯥꯏꯅꯗꯤꯦ ꯇꯧꯔꯨꯔꯅ ꯀꯔꯤꯉꯅꯣ ꯁꯤꯗ ꯑꯩꯅ ꯃꯤꯁꯨ ꯃꯥꯟꯅꯕ ꯅꯠꯇꯦꯗꯅ ꯃꯌꯨꯝꯗ ꯄꯥꯍꯜꯂꯄ
ꯇꯧꯔꯨꯔꯅꯣꯅ ꯍꯥꯏꯔꯤꯃꯦꯕꯀꯣ ꯃꯈꯣꯏꯅꯗꯤ ꯁꯨꯝ ꯌꯦꯡꯉꯣꯕꯀꯣ
ꯑꯗꯨꯗꯤꯕ ꯃꯌꯥꯝ ꯆ ꯀꯥꯟꯅ
ꯑꯦꯛꯖꯥꯝꯄꯜ ꯑꯣꯏꯅ ꯍꯥꯏꯌꯣꯕ ꯃꯤꯅ ꯕꯤ ꯑꯦꯠ ꯇꯧꯔꯤꯁꯦ ꯕꯦ ꯇꯧꯔꯤ ꯃꯦꯟ ꯇꯧꯔꯤꯁꯤ ꯑꯥ ꯁ꯭ꯀꯨꯜꯗ ꯑꯃꯗ ꯑꯃꯗ ꯏꯟꯇꯔꯟ ꯆꯠꯂꯤꯕ ꯑꯗꯨꯗꯨꯗꯣ ꯑꯉꯥꯡ ꯃꯆꯥ ꯅꯠꯇ꯭ꯔ ꯂꯣꯏꯅꯔꯤ ꯑꯗꯣ ꯍꯥꯟꯅ ꯐꯥꯔꯁꯇ ꯑꯗꯨ ꯑꯗꯨꯅꯦ ꯆ ꯃꯥꯅꯦ ꯀꯩꯒꯨꯝꯕ ꯇꯝꯃꯒꯗꯤ ꯑꯗꯨꯝ ꯂꯥꯏꯔꯤꯛꯀꯨꯝꯕ ꯑꯣꯏꯔꯒꯗꯤ ꯑꯗꯨꯝ ꯑꯉꯥꯡ ꯅꯨꯕꯤꯁꯦ ꯑꯗꯨꯝ ꯂꯣꯏꯅꯔꯗꯝꯃꯦ ꯍꯥꯏꯕ
ꯃꯥꯅꯦ ꯌꯥꯝ ꯑꯇꯣꯞꯄ ꯑꯍꯟ ꯇꯥꯈꯤꯕꯅ ꯐꯩꯌꯦꯕ ꯑꯉꯥꯡ ꯂꯣꯏꯅꯕꯁꯤꯗꯤꯅꯦ ꯌꯥꯝ ꯊꯤꯅ ꯂꯨꯏꯌꯦꯕ ꯍꯥꯏꯗꯤ ꯑꯉꯥꯡ ꯑꯃ ꯃꯥꯟꯗꯕꯤꯅ ꯆꯩꯔꯒ ꯀꯤꯔꯒ ꯄꯥꯈꯤꯕ ꯑꯉꯥꯡꯁꯨ ꯌꯥꯎꯏ ꯆꯩꯔꯒ ꯁꯥꯎꯔꯒ ꯂꯩ ꯂꯩꯈꯤꯕ ꯑꯉꯥꯡꯁꯨ ꯌꯥꯎꯋꯏ ꯊꯦꯝꯃꯒ ꯄꯥꯍꯟꯕ ꯌꯥꯏ ꯄꯥꯍꯟꯕꯁꯨ ꯌꯥꯝ ꯃꯥꯅꯗ ꯕꯑꯗꯨ ꯅꯅꯦ ꯑꯗꯨ ꯑꯉꯥꯡ ꯇꯥꯛꯄꯅ ꯑꯍꯟ ꯑꯗꯨꯗꯤ ꯄꯥꯔꯣꯏꯅꯦ ꯃꯌꯥꯝ ꯊꯝꯈꯤꯕꯅꯤꯅ ꯌꯥꯝ ꯐꯩ ꯑꯉꯥꯡꯁꯦ ꯃꯣꯏ ꯑꯗꯨꯅ ꯑꯩꯅ ꯃꯃꯥꯗ ꯍꯥꯏꯔꯤꯝꯃꯦ ꯅꯣꯏꯅꯗꯤ ꯑꯉꯥꯡ ꯃꯆꯥꯅꯤ ꯑꯉꯥꯡ ꯃꯆꯥꯅꯤ ꯄꯩꯁꯥ ꯌꯥꯝ ꯄꯤꯔꯨ ꯍꯥꯏꯕ ꯑꯉꯥꯡꯁꯤꯅ ꯍꯦꯟꯅ ꯋꯥꯏ ꯑꯉꯥꯡ ꯃꯆꯥꯁꯤꯅ ꯍꯦꯟꯅ ꯄꯩꯁꯥ ꯂꯧꯒꯗꯕꯅꯤꯅꯦ ꯅꯣꯛꯏ ꯑꯗꯨꯒ
ꯇ꯭ꯔꯦꯟꯁꯦ ꯑꯗꯨꯅꯦꯕ ꯋꯥ ꯈ꯭ꯔꯖꯥꯠꯅꯦ ꯅꯪ
ꯃꯥꯅꯦ ꯑꯉꯥꯡꯅꯦ ꯂꯥꯏꯔꯤꯛ ꯅꯪ ꯄꯥꯔꯣ ꯅꯪ ꯍꯨꯟꯗꯣꯛꯑꯒ ꯊꯝꯕ ꯌꯥꯕ ꯅꯠꯇꯦ ꯑꯉꯥꯡ ꯃꯆꯥꯗꯨꯗꯤ ꯑꯗꯨꯝ ꯄꯥꯔ ꯂꯩꯕꯅꯤꯅꯅꯦ ꯋꯥꯏꯕ ꯑꯗꯨ ꯏꯃꯥꯅ ꯏꯃꯥꯅꯒꯁꯤ ꯇꯧꯗ꯭ꯣꯔꯤꯕꯅꯦ ꯂꯧꯔꯨꯔꯅꯣꯃꯤ ꯅꯪ ꯕꯨ ꯀꯥꯏꯅ ꯀꯔꯤꯅꯣꯃꯤ ꯂꯧꯔꯨꯅꯤ ꯑꯉꯥꯡ ꯍꯦꯟꯅ ꯋꯥꯏ ꯑꯩꯁꯦ ꯑꯃꯨꯛ ꯍꯦꯛ ꯃꯣꯏ ꯂꯥꯛꯄꯗꯒꯤ ꯂꯣꯟꯕꯗꯨ ꯂꯣꯟꯕ ꯂꯣꯟꯕꯗꯨꯅ ꯄꯨꯡ ꯑꯅꯤ ꯂꯣꯜꯂꯒ ꯅꯠꯇ꯭ꯔꯥ ꯍꯟꯈ꯭ꯔꯤꯁꯦ ꯑꯁ ꯀꯔꯤꯗꯧꯕꯩ ꯂꯧꯔꯣꯏꯗꯣꯏꯕ ꯂꯥꯏꯔꯕꯁꯨ ꯅꯠꯇꯕꯗꯣ ꯏꯅꯥꯛ ꯈꯨꯟꯕꯗꯨꯗ ꯅꯪ ꯀꯔꯤ ꯃꯤ ꯍꯧ ꯄꯣꯏꯁꯤ ꯍꯥꯏꯗꯤ ꯋꯥꯕ ꯈꯣꯠꯄꯗꯨꯅ ꯀꯣ ꯑꯃꯅꯦ ꯌꯦꯡꯉ ꯍꯣꯏ ꯌꯦꯡꯉꯤꯃꯦ ꯑꯗꯨꯁꯨ ꯀꯩꯗꯧꯋ ꯍꯦꯛ ꯍꯦꯛꯇ ꯑꯩꯒꯤ ꯇꯧꯗꯕ ꯌꯥꯗꯦꯅꯦ ꯍꯦꯛꯇ ꯇꯧꯕꯁꯨ ꯌꯥꯝꯅꯇꯦꯕ ꯋꯥꯕ ꯀꯩ ꯀꯥꯗꯗꯤ ꯑꯗꯨ ꯄꯩꯁꯥ ꯂꯩꯕ ꯃꯤꯗꯨꯗꯗꯤ ꯑꯩꯈꯣꯏꯗ ꯍꯦꯟꯅ ꯄꯩꯁꯥ ꯄꯥꯏꯕ ꯃꯤꯗꯨꯗ ꯑꯩꯅ ꯀꯔꯤꯒꯤꯅꯣꯕ ꯌꯦꯡꯕꯤꯒꯗꯧꯔꯤꯁꯦ ꯑꯩꯁꯨ ꯃ ꯃꯇꯝ ꯃꯥꯡꯕ ꯃꯈꯩ ꯋꯥꯕ ꯃꯈꯩꯅꯦꯕ ꯇꯧꯔꯤꯁꯤ ꯈꯤꯇꯪꯇ ꯑꯣꯏꯔꯁꯨ ꯐꯪꯅꯕ ꯑꯩꯅ ꯑꯃꯔꯣꯝꯗ
ꯃꯥꯅꯦ ꯑꯩꯈꯣꯏ ꯁꯤꯗꯅ ꯑꯗꯨ ꯌꯥꯗꯦꯕ ꯍꯦꯛꯇ ꯂꯩ ꯂꯩꯇꯕ ꯃꯤꯁꯨ ꯍꯦꯛꯇ ꯌꯥꯎꯔꯛꯏ ꯄꯤꯔꯛꯇꯕꯁꯨ ꯌꯥꯎꯋꯦ
ꯁꯤ ꯑꯩꯈꯣꯏ ꯌꯨꯝꯕꯨꯒꯤ ꯏ ꯃꯁꯨ ꯅꯨꯄꯤ ꯌꯨꯝꯕꯨꯁꯤ ꯃꯅꯤꯄꯨꯔꯁꯤꯗ ꯈꯨꯠ ꯊꯦꯛꯅꯅꯦ ꯄꯩꯁꯥ ꯄꯥꯏꯕꯗꯣ ꯑꯗꯨꯗ ꯃꯉꯣꯟꯗꯒꯤ ꯑꯩꯁ ꯀꯩꯒꯤ ꯄꯩꯁꯥ ꯂꯧꯔꯣꯏꯗ꯭ꯔꯃꯣ ꯎꯝ ꯑꯗꯨꯅ ꯑꯩꯗꯤ ꯗꯥꯏꯔꯦꯛ ꯍꯥꯏꯔꯤꯃꯦ ꯊꯥ ꯐꯥꯕ ꯐꯥꯕꯒ ꯄꯤꯔꯛꯎ ꯀꯥꯏꯅ ꯍꯥꯏꯔꯤ ꯃꯉꯣꯟꯗꯗꯤ ꯅꯪ ꯑꯩꯉꯣꯟꯗ ꯑꯣꯏꯅ ꯃꯌꯥꯝꯁꯦ ꯁꯤꯒꯤ ꯀꯩꯗꯧꯔꯦꯅꯦ ꯃꯣꯏꯅ ꯑꯩꯅ ꯃꯣꯏꯅ ꯅꯣꯏꯗꯤ ꯄꯩꯁꯥ ꯄꯩꯁꯥꯥꯁꯦ ꯅꯝꯊꯤ ꯄꯥꯏꯗꯅ ꯂꯩꯔꯕ ꯅꯣꯏꯗ ꯑꯩꯅ ꯀꯔꯤꯒꯤꯅꯣ ꯑꯃꯨꯛ ꯉꯥꯏꯗꯧꯔꯤꯁꯤ ꯍꯥꯏꯕ